ꯑ ꯍꯜꯂꯣ
ꯍꯥꯎꯗꯗ
ꯍꯣꯏ ꯍꯣꯏ ꯑꯩ ꯁꯨꯝ ꯀꯣꯜ ꯇꯧꯔꯛꯑꯃꯤꯅꯦ ꯀꯩꯅꯣꯃ ꯁꯨꯝ ꯀꯩꯅꯣ ꯇꯧꯒꯦꯅ ꯅ ꯅ ꯅ ꯑꯃꯨ ꯀꯩꯅꯣ ꯑ ꯂꯣꯛꯇꯥꯛ ꯂꯣꯛꯇꯥꯛ ꯂꯦꯛꯀꯤ ꯀꯩꯅꯣꯗꯣ ꯅꯣꯏ ꯆꯠꯂꯨꯔꯕꯣ ꯀꯃꯥꯏ ꯀꯃꯥꯏꯅ ꯇꯧꯒꯦ
ꯑ ꯆꯠꯂꯨꯔꯦ ꯑꯩꯈꯣꯏ ꯃꯌꯥꯝ ꯑꯩꯈꯣꯏ ꯃꯉꯥ ꯇꯔꯥꯃꯨꯛ ꯑꯗꯨꯝ ꯑꯗꯨ ꯅꯨꯡꯉꯥꯏ
ꯑꯥ ꯃꯥꯒꯤ ꯐꯦꯁꯤꯂꯤꯇꯤꯗꯤ ꯀꯩꯀꯩ ꯄꯤꯕ ꯈꯣꯠꯄ ꯑꯗꯨ ꯀꯃꯥꯏꯅ ꯇꯧꯕꯅꯣ
ꯑꯣ ꯃꯣꯏ ꯁꯤ ꯀꯩꯅꯣꯅꯤ ꯎꯝ ꯗꯦ ꯑꯦꯟ ꯅꯥꯏꯠ ꯃꯇꯝ ꯑꯅꯤ ꯄꯤꯌꯦ ꯁꯤ ꯐꯅ ꯑꯌꯨꯛꯀꯤꯅ ꯄꯨꯡ ꯃꯥꯄꯜ ꯁ꯭ꯋꯥꯏꯗꯒꯤ ꯅꯨꯡꯊꯤꯜꯒꯤ ꯄꯨꯡ ꯃꯔꯤꯁꯦ ꯍꯥꯏꯕ ꯑꯃ ꯑꯣꯏꯕ
ꯎꯍꯨꯝ
ꯑꯩ ꯅꯨꯡꯊꯤꯜꯒꯤ ꯄꯨꯡ ꯃꯔꯤ ꯁ꯭ꯋꯥꯏꯗꯒꯤꯅ ꯑꯃꯨꯛ ꯑꯌꯨꯛꯀꯤ ꯄꯨꯡ ꯃꯥꯄꯜ ꯁ꯭ꯋꯥꯏꯐꯃꯨꯛ ꯑꯣꯏꯕ ꯑꯗꯨ ꯃꯣꯏꯒꯤ ꯆꯥꯛ ꯊꯣꯡꯅꯅꯕ ꯒ꯭ꯌꯥꯁ ꯍꯥꯏꯇꯥꯔꯦ ꯑꯗꯒꯤ ꯊꯣꯡ ꯊꯥꯛꯄꯗ ꯆꯪꯕ ꯃꯄꯣꯠ ꯃꯆꯩ ꯑꯗꯨꯁꯤꯡꯗꯨ ꯃꯣꯏꯅ ꯑꯗꯨꯝ ꯄꯤꯌꯦꯕ ꯑꯗꯨꯒ ꯊꯣꯡꯅꯅꯕ ꯄꯣꯠ ꯍꯥꯏꯇꯥꯔꯦ ꯑꯩꯈꯣꯏꯅ ꯆꯦꯡꯒꯨꯝꯕ ꯃꯔꯣꯏ ꯃꯄꯥꯡ ꯌꯦꯟꯁꯥꯡ ꯃꯅꯥ ꯃꯁꯤꯡꯗꯨꯅ ꯑꯩꯈꯣꯏ ꯆ ꯃꯈꯣꯏꯅ ꯄꯨꯕ ꯇꯉꯥꯏ ꯐꯗꯨ ꯄꯥꯎ ꯐꯥꯎꯅꯔꯒꯕꯨꯗꯤ ꯃꯣꯏꯗ ꯑꯦꯔꯦꯟꯖ ꯇꯧꯕꯤꯔꯝꯃꯣ ꯍꯥꯏꯕꯁꯨ ꯌꯥꯕꯖꯥꯠꯅꯤ
ꯑ
ꯑꯗꯨꯒ ꯃꯤ ꯃꯁꯤꯡ ꯑꯀꯛꯅꯕ ꯈꯔ ꯄꯤ ꯗ ꯃꯤ ꯇꯔꯥꯃꯨꯛ ꯑꯗꯨꯝ ꯄꯤꯕ ꯃꯥꯜꯂꯤ ꯃꯐꯝ ꯑꯃꯒ ꯑꯃꯒꯥꯎꯕꯗꯤ ꯈꯦꯠꯅꯔꯝꯒꯅꯤ ꯃꯣꯏꯁꯦ ꯑꯗꯨꯒ ꯀꯩꯅꯣ ꯇꯧꯋꯤ ꯑ ꯅꯨꯄꯤꯒ ꯅꯨꯄꯥꯒ ꯍꯥꯏꯇꯥꯔꯦꯅꯦ ꯃꯣꯏꯁꯤ ꯆꯪꯕꯤꯨꯔꯒꯦ ꯆꯪꯕ ꯕꯖꯥꯔ ꯆꯪꯒꯦ ꯍꯥꯏꯇꯥꯔꯒꯗꯤ ꯐꯦꯃꯤꯂꯤ ꯑꯣꯏꯒꯗꯧꯕ ꯐꯦꯃꯤꯂꯤꯅꯦ ꯍꯥꯏꯕꯒꯤ ꯒ꯭ꯔꯨꯞ ꯌꯥꯎꯒꯗꯧꯕ ꯑꯣꯏ ꯌꯥꯝ ꯆꯦꯛꯁꯤꯟꯅꯕꯗꯤ ꯀꯥꯎꯋꯤ ꯑꯗꯨꯝ ꯑꯗꯨꯝ ꯅꯨꯡꯉꯥꯏ ꯍꯥꯏ ꯍꯥꯏꯇꯥꯔꯦ ꯆꯠꯅꯤꯡꯉꯤꯔꯣ ꯏꯌꯥꯝꯕ ꯍꯧꯁꯨ
ꯑꯣ ꯑꯩꯈꯣꯏꯁꯨ ꯆꯠꯁꯤꯔꯥꯅ ꯇꯧꯕ ꯑꯗꯨ ꯐꯦꯃꯤꯂꯤ ꯑꯣꯏꯅ ꯆꯠꯄꯒꯤꯗꯤ ꯑꯥꯗ ꯀꯩꯅꯣ ꯗꯦ ꯅꯥꯏꯠ ꯂꯩꯕꯗꯤ ꯌꯥꯗ꯭ꯔꯦ ꯑꯍꯤꯡ ꯌꯦꯛꯄꯗꯤ ꯌꯥꯗ꯭ꯔꯦ
ꯌꯥꯗꯤ ꯌꯥꯕꯖꯥꯠꯅꯦ ꯑꯗꯨꯅ ꯑꯗꯨꯒ ꯑꯗꯨꯒꯤ ꯑꯣꯏꯅ ꯄ꯭ꯔꯨꯞ ꯍꯥꯏꯁꯦ ꯂꯨꯍꯣꯡꯕꯩ ꯐꯣꯇꯣꯅꯤ ꯈꯪꯗꯦ ꯑꯦꯅꯤ ꯐꯦꯃꯤꯂꯤꯅꯤ ꯍꯥꯏꯕꯒꯤ ꯄ꯭ꯔꯃꯥꯟ ꯑꯃꯇꯪ ꯌꯥꯎꯔꯒ ꯆꯪꯒꯗꯧꯕ ꯅꯠꯇ꯭ꯔꯒꯗꯤ ꯁꯨꯝ ꯄꯥꯈꯪ ꯂꯩꯁꯥꯕꯤꯁꯤꯡ ꯉꯥꯎꯁꯤꯟꯅꯕ ꯌꯥꯎꯔꯛꯀꯗ꯭ꯔꯥ ꯍꯥꯏꯕꯒꯤ ꯆꯦꯛꯁꯤꯟꯕ ꯑꯣꯏꯕꯖꯥꯠꯅꯤ ꯃꯣꯏꯒꯤꯗꯣ
ꯍꯣꯏ ꯍꯣꯏ ꯎꯝ
ꯑꯃꯔꯣꯝꯗ ꯐꯩ ꯑꯗꯨꯝ ꯅꯨꯡꯉꯥꯏ ꯃꯣꯏꯁꯦ ꯁꯤꯖꯟꯕꯨ ꯗꯤ ꯂꯩꯕ ꯆꯠꯅꯦ ꯑꯩꯈꯣꯏꯅ ꯆꯠꯄ ꯃꯇꯝꯗꯨꯗ ꯗꯤ ꯃꯣꯏꯁꯤ ꯐ꯭ꯂꯣꯇꯤꯡꯒꯤ ꯍꯥꯏꯔꯒ ꯌꯥꯝ ꯀꯟꯅ ꯃꯌꯥꯏ ꯑꯣꯏꯔꯝꯗ꯭ꯔꯦꯕ ꯑꯗꯨ ꯃꯌꯥꯏꯋꯥꯏꯗ ꯄꯨꯊꯣꯛꯄ ꯇꯥꯏꯅꯤꯡꯗꯅ ꯍꯦꯟꯅ ꯅꯨꯡꯉꯥꯏꯒꯗꯧꯕ ꯃꯥꯜꯂꯦ
ꯑ
ꯑꯣꯏ ꯑꯗꯨꯝ ꯆꯠꯊꯣꯛꯑꯣ ꯑꯩ ꯅꯨꯡꯉꯥꯏꯕꯅꯦ ꯍ ꯃꯔꯛꯇ ꯁꯨꯝ ꯋꯥꯈꯜ ꯐ꯭ꯔꯦꯁ ꯑꯣꯏꯊꯣꯛꯄꯅꯦ
ꯍꯣꯏ ꯍꯣꯏ ꯍꯧꯖꯤꯛꯇꯤ ꯏꯁꯤꯡ ꯆꯥꯎꯔꯕꯅꯤꯅ ꯑꯗꯣ ꯐ꯭ꯂꯣꯇꯤꯡꯗ ꯑꯗꯨꯝ ꯇꯥꯎꯔꯒ ꯑꯗꯨꯝ ꯊꯣꯛꯄꯗꯤ ꯌꯥꯒꯗꯧ
ꯌꯥ ꯌꯥꯔꯄ ꯃꯥꯜꯂꯦ ꯑꯩꯈꯣꯏꯅ ꯅꯦꯠꯇ ꯊꯦꯡꯅꯕꯗ ꯑꯃꯨꯛꯇ ꯃꯌꯥꯏꯒꯤ ꯑꯌꯥꯝꯕ ꯊꯦꯡꯅꯔꯦꯕ ꯍꯧꯖꯤꯛꯇꯤ
ꯎꯝ ꯍꯝ
ꯑꯗꯣ ꯑꯩꯈꯣꯏꯅ ꯑꯌꯨꯛꯇꯒꯤ ꯉꯝꯇ ꯆꯠꯈ꯭ꯔꯒ ꯗꯦ ꯇꯥꯏꯝꯗꯨꯃꯅ ꯂꯝꯕꯤꯗ ꯃꯌꯥꯝ ꯂꯩꯔꯕꯅꯤꯅ ꯁꯦꯟꯗ꯭ꯔꯥꯗꯕꯨ ꯑꯣꯏꯔꯦ ꯑꯗꯒꯤ ꯏꯅꯛ ꯅꯛꯄꯗ ꯅꯝꯕꯣꯟꯗꯕꯨ ꯑꯣꯏꯔꯦ ꯃꯊꯪ ꯃꯊꯪ ꯌꯦ ꯌꯦꯡꯉ ꯆꯠꯈ꯭ꯔꯒ ꯀꯣꯏꯕ ꯀꯩ ꯅꯨꯡꯗꯥꯡꯗꯨꯅ ꯍꯠꯇ ꯂꯣꯛꯇꯥꯛꯀꯤ ꯍꯠꯇ ꯂꯦꯛꯑꯒ ꯅꯨꯡꯉꯥꯏꯅ ꯂꯥꯛꯄ ꯌꯥꯕꯖꯥꯠꯅꯤꯗ ꯎꯝ‌
ꯑꯗꯨꯒꯤ ꯁꯦ ꯆꯥꯕ ꯊꯛꯄꯒꯤ ꯉꯥ ꯆꯥꯛ ꯆꯦꯡ ꯆꯥꯛꯇꯤ ꯑꯩꯈꯣꯏ ꯁꯣꯝꯗꯒꯤ ꯄꯨꯒꯗꯧꯕ ꯑꯣꯏꯔꯝꯃꯅꯤ ꯑꯗꯨꯗꯤ
ꯄꯨꯖꯒꯗꯧꯕ ꯑꯗꯨꯒ ꯕꯥꯏ ꯆꯥꯟꯁ ꯑꯩꯈꯣꯏꯅ ꯄꯨꯕꯗꯣ ꯐꯔꯛ ꯇꯥꯔꯦ ꯍꯥꯏꯇꯥꯔꯗꯤ ꯗꯤ ꯃꯣꯏꯒꯤ ꯍꯠ ꯃꯄꯨꯗꯨꯗ ꯑꯗꯨꯝꯇꯪꯗꯤ ꯑꯦꯔꯦꯟꯖ ꯇꯧꯕꯤꯔꯣ ꯑꯩꯈꯣꯏ ꯑꯆꯪꯕ ꯄꯩꯁꯥ ꯍꯟꯖꯤꯜꯂꯒꯦ ꯍꯥꯏꯔꯒ ꯑꯗꯨꯝ ꯌꯥꯕꯁꯨ ꯌꯥꯎꯕꯖꯥꯠꯅꯤ
ꯍꯣꯏ ꯍꯣꯏ ꯎꯝ
ꯐꯖꯩ ꯃꯈꯣꯏꯒꯤ ꯅꯨꯃꯤꯗꯥꯡꯔꯣꯝꯒꯤ ꯚꯤꯌꯨ ꯑꯌꯨꯛꯀꯤ ꯚꯤꯌꯨ ꯍꯥꯏ ꯑꯩꯈꯣꯏ ꯆꯠꯃꯤꯟꯅꯕꯒꯤ ꯑ ꯅꯨꯡꯉꯥꯏꯕ ꯃꯍꯥꯎ ꯍꯥꯏꯇꯥꯔꯦꯅꯦ ꯑꯗꯨꯝ ꯑꯗꯨꯝ ꯅꯨꯡꯉꯥꯏꯔꯛꯑꯦ
ꯅꯣꯏ ꯀꯌꯥꯝ ꯀꯨꯏꯔꯒꯦ ꯆꯠꯂꯨꯕ ꯑꯗꯨ ꯃꯐꯝꯗꯨꯗ
ꯑ ꯐꯅ ꯀꯨꯏꯔꯦ ꯑꯩꯈꯣꯏ ꯃꯃꯥꯡꯒꯤ ꯐ꯭ꯂꯣꯠ ꯇꯧꯗ꯭ꯔꯤꯉꯩꯒꯤ ꯃꯅꯨꯡꯗ ꯆꯨꯡꯁꯤꯟꯕ ꯇꯥꯏꯃꯤꯡ ꯑꯗꯨꯋꯥꯏꯗꯅꯤ ꯏꯁꯤꯡ ꯀꯪꯏꯉꯥꯏ ꯃꯇꯝꯗꯅꯤ ꯑꯗꯣ ꯑꯩꯈꯣꯏ ꯂꯩꯀꯥꯏꯒꯤ ꯑꯉꯥꯡꯁꯤꯡ ꯑꯍꯟꯁꯤꯡ ꯏꯌꯥꯝꯁꯤꯡ ꯇꯧꯔꯒ ꯄꯨꯟꯅ ꯆꯠꯂꯨꯕꯅꯤ ꯑꯗꯨꯝ ꯅꯨꯡꯉꯥꯏ
ꯎꯝ ꯑꯩꯈꯣꯏꯁꯨ ꯀꯩꯅꯣꯗꯤ ꯑꯩꯈꯣꯏꯒꯤ ꯑ ꯒ꯭ꯔꯨꯞ ꯑꯃ ꯂꯩ ꯂꯩꯌ‌ꯦ ꯑꯗꯨ ꯑꯩꯈꯣꯏ ꯃꯤ ꯃꯉꯥ ꯇꯔꯨꯛꯀꯨꯝꯕꯀꯣ ꯆꯠꯁꯤꯔꯥꯅ ꯈꯟꯅꯔꯤꯕ ꯑꯗꯨ ꯃꯐꯝꯗꯨꯗ ꯃꯤ ꯍꯥꯔꯠ ꯑꯃꯗ ꯃꯤ ꯀꯌꯥꯃꯨꯛꯀꯗꯤ ꯂꯩꯕ ꯌꯥꯏ ꯀꯃꯥꯏꯅ ꯇꯧꯋꯤ ꯃꯣꯏ ꯀꯦꯄꯥꯁꯤꯇꯤꯗꯣ
ꯇꯔꯥ ꯍꯥꯏ ꯃꯥꯜꯂꯤꯗ ꯇꯔꯥꯃꯔꯤ ꯃꯉꯥꯗꯤꯃꯨꯛ ꯌꯥꯕꯅꯦꯕ ꯃꯤ ꯇꯔꯥꯃꯨꯛꯇꯤ ꯑꯗꯨꯝ ꯌꯥꯕ ꯃꯥꯜꯂꯦ ꯑꯗꯨꯃꯥꯏꯅ ꯑꯃꯒ ꯑꯃꯒꯕꯨꯗꯤ ꯈꯔ ꯈꯔ ꯈꯦꯠꯅꯕꯕꯨꯗꯤ ꯂꯩꯔꯝꯗꯧ ꯃꯥꯜꯂꯦ
ꯍꯣꯏ
ꯎꯝ ꯑꯗꯨꯒ ꯑꯩ ꯃꯅ ꯑ ꯑꯩꯈꯣꯏꯒꯤ ꯐ꯭ꯂꯣꯇꯤꯡ ꯍꯠꯁꯤꯡꯁꯤꯗ ꯂꯩꯕꯒꯤꯁꯤꯅ ꯇꯣꯉꯥꯟꯕ ꯃꯍꯥꯎ ꯑꯃꯅꯤ ꯑꯩꯈꯣꯏꯅ ꯇꯣꯡꯕ ꯁꯦꯟꯗ꯭ꯔꯥꯗ ꯀꯩꯗ ꯔꯤꯖꯣꯔꯠ ꯂꯩꯔꯤꯕꯁꯤꯡꯁꯤꯗ ꯑꯗꯨꯝ ꯑꯍꯤꯡ ꯂꯦꯛꯄ ꯌꯥꯏ ꯑꯃ ꯇꯧꯕ ꯌꯥꯏ ꯑꯗꯣ ꯑꯗꯨꯗ ꯂꯩꯕꯒ ꯑꯗ ꯍꯧꯖꯤꯛꯀꯤ ꯂꯣꯛꯇꯥꯛ ꯃꯌꯥꯏꯗ ꯑꯇꯥꯎꯕ ꯐꯨꯝꯗꯤ ꯃꯊꯛꯇ ꯁꯥꯕ ꯍꯠꯇ ꯂꯩꯕꯁꯤꯒꯤꯁꯦ ꯃꯍꯥꯎꯁ ꯑꯃꯥꯃꯝꯅꯦ ꯍꯥꯏꯇꯥꯔꯦ
ꯎꯝ
ꯑꯩꯈꯣꯏꯒꯤ ꯑꯩ ꯂꯝꯗꯨꯃ ꯀꯥꯎꯔꯦ ꯎ ꯃꯊꯛꯇ ꯁꯥꯕ ꯍꯠꯇꯣ ꯑꯗꯨꯗꯨꯃ ꯁ ꯅꯨꯡꯉꯥꯏꯗꯧ ꯃꯥꯜꯂꯤ ꯑꯩꯈꯣꯏ ꯑꯩꯈ‌ꯣꯏꯗꯤ ꯑ ꯑꯁꯨꯝ ꯂꯩꯗꯅ ꯔꯤꯖꯣꯔꯠ ꯑꯦꯅꯤ ꯔꯤꯖꯣꯔꯠ ꯑꯃꯗ ꯑꯀꯪꯕꯗ ꯂꯩꯕꯁꯤꯡꯁꯤꯗꯤ ꯀꯪꯄꯥꯜꯗ ꯂꯩꯕꯁꯤꯡꯁꯤꯒꯤ ꯃꯍꯥꯎꯗꯤ ꯑꯗꯨꯝ ꯑꯌꯥꯝꯕ ꯈꯪꯅꯔꯦꯕ ꯑꯩꯒꯤ ꯄ꯭ꯂꯣꯠ ꯑꯣꯏꯕ ꯐ꯭ꯂ‌ꯣꯇꯤꯡꯡ ꯔꯦꯁꯇꯨꯔꯦꯟ ꯍꯥꯏꯇꯥꯔꯦ ꯐ‍꯭ꯂ‌ꯣꯇꯤꯡ ꯍꯠ ꯍꯥꯏꯇꯥꯔꯦ ꯁꯨꯝ ꯒꯤ ꯃꯍꯥꯎ ꯑꯃ ꯍꯥꯏꯗꯤ ꯎ ꯃꯊꯛꯀꯤ ꯍꯠꯇꯣ ꯑꯗꯨꯝꯕꯒꯤꯗꯤ ꯂꯩꯇꯕꯗꯥ ꯍꯪꯉꯨꯔ‌ꯣ
ꯍ ꯍꯣꯏ ꯆꯠꯂꯨꯗ꯭ꯔꯦ ꯃꯐꯝꯁꯤꯗ
ꯎꯡ
ꯑꯩ ꯑꯩꯈꯣꯏꯁꯨ ꯀꯩꯅꯣꯅꯦ ꯑꯩꯈꯣꯏ ꯃꯥꯏꯀ꯭ꯔꯣ ꯐꯥꯏꯅꯥꯟꯁ ꯑꯃ ꯇꯧꯕ ꯑꯩꯈꯣꯏ ꯃꯉꯥꯅ ꯑꯗꯣ ꯍꯧꯖꯤꯛꯇꯤ ꯀꯩꯅꯣꯗ ꯀꯣꯔꯥ ꯀꯣꯔꯣꯅꯥꯗꯒꯤ ꯍꯧꯅ ꯑꯗꯨꯝ ꯑꯩꯈꯣꯏꯁꯤ ꯑꯩ ꯇꯣꯛꯈꯤꯕ ꯍꯥꯏꯇꯥꯔꯦꯀꯣ ꯀꯨꯀꯤ ꯂꯥꯟ ꯑꯃ ꯑꯣꯏꯔꯦ ꯏꯟꯚꯦꯁ ꯇꯧꯈꯤꯕꯈꯩꯗꯣ ꯑꯩꯈꯣꯏ ꯈꯣꯝꯒꯠꯂꯒ ꯀꯩꯅꯣ ꯇꯧꯔꯒ ꯖꯤꯔꯣ ꯄꯥꯔꯁꯦꯟ ꯏꯟꯇꯔꯦꯁꯇꯣ ꯑꯗꯨꯗꯩꯗꯨꯗ ꯂꯣꯏꯅꯃꯛ ꯀꯩꯅꯣ ꯂꯧꯈꯠꯂꯀꯥꯟꯗ ꯑꯩꯈꯣꯏ ꯀꯦꯄꯤꯇꯦꯜ ꯑꯣꯏꯅ ꯈꯣꯝꯒꯠꯂꯤꯑ ꯃꯗꯨ ꯊꯜꯂꯛꯑꯦ ꯑꯗꯣ ꯑꯩꯈꯣꯏꯁꯦ ꯑꯗꯨꯅ ꯃꯐꯝꯗꯨꯗꯩꯗꯨꯗ ꯑꯩꯈꯣꯏ ꯄꯤꯛꯅꯤꯛ ꯑꯣꯏ ꯀꯩ ꯑꯣꯏ ꯆꯥꯛ ꯑꯃ ꯁꯤꯜꯂꯒ ꯑꯩꯈꯣꯏ ꯀꯩꯅꯣ ꯇꯧꯔꯤꯁꯦ ꯐꯤꯌꯥꯔꯋꯦꯜ ꯇꯧꯔꯁꯦꯅ ꯈꯟꯅꯔꯕ ꯑꯗ ꯑꯗꯨ ꯑꯗꯨꯒꯤꯅꯤ ꯅꯣꯏ ꯅꯍꯣ ꯅꯣꯏꯒꯤ ꯆꯠꯂꯨꯔꯦꯅ ꯄꯥꯎꯗꯤ ꯇꯥꯕ ꯑꯗꯣ ꯀꯃꯥꯏ ꯀꯃꯥꯏ ꯀꯃꯥꯏꯅ ꯇꯧꯒꯦꯅ ꯍꯪꯉꯛꯏꯅꯦ
ꯎꯝ ꯌꯥꯝ ꯅꯨꯡꯉꯥꯏ ꯑꯗꯨꯝ ꯑꯗꯨꯝ ꯀꯣꯏꯊꯣꯛꯄꯤꯔꯣ ꯃꯐꯝ ꯨꯝ ꯑꯩꯈꯣꯏꯅ ꯃꯣꯏꯁꯦ ꯆꯥꯔꯖꯦꯁꯇꯤ ꯇꯣꯉꯥꯟ ꯇꯣꯉꯜꯂꯦꯕ ꯗꯦ ꯑꯦꯟ ꯅꯥꯏꯠ ꯄꯨꯂꯞ ꯂꯧꯔꯒꯗꯤ ꯆꯥꯔꯖ ꯑꯃꯨꯛ ꯈ ꯑꯃꯨꯛ ꯍꯦꯟꯒꯠꯂꯅꯤꯗꯅ ꯑꯗꯨ ꯅꯨꯡꯗꯥꯡꯒꯤ ꯑ ꯑꯗꯨ
ꯑꯗꯨꯝ ꯅꯨꯡꯉꯥꯏ ꯑꯉꯥꯡꯁꯤꯡ ꯐꯦꯃꯤꯂꯤ ꯄꯨꯨꯔ ꯆꯠꯄ ꯑꯗꯩ ꯏꯃꯥꯟꯅꯕꯁꯤꯡ ꯆꯠꯄ ꯑꯗꯨꯝ ꯅꯨꯡꯉꯥꯏꯅꯤ ꯈꯜꯂꯤ
ꯍꯣꯏ ꯍꯣꯏ ꯎꯝ
ꯆꯠꯄ ꯃꯇꯝꯗꯁꯨ ꯅꯨꯡꯉꯥꯏꯑꯕ
ꯑꯥ
ꯑꯗ ꯍꯧꯖꯤꯛꯅ ꯑꯃꯛ ꯍꯟꯅ ꯅꯨꯡꯉꯥꯏꯗꯧ ꯃꯥꯜꯂꯦ
ꯑ ꯎꯝꯝ ꯑꯗꯨꯗꯤ ꯀꯩꯅꯣ ꯃꯤ ꯑꯃꯃꯝ ꯒꯤ ꯑꯣꯏꯅ ꯂꯧꯕ꯭ꯔꯥ ꯅꯠꯇ꯭ꯔꯒ ꯍꯔꯠꯇꯨꯒꯤ ꯑꯣꯏꯅ ꯄꯨꯂꯞ ꯆꯥꯔꯖ ꯑꯣꯏꯅ ꯂꯧꯕ꯭ꯔꯥ ꯀꯃꯥꯏꯅ ꯇꯧꯏꯤ
ꯃꯤ ꯑꯃꯃꯝꯒꯤ ꯂꯧꯋ ꯑꯗꯨꯗ ꯃꯣꯏꯅꯗꯤ ꯑ ꯍꯟꯀꯤ ꯂꯧꯕ ꯃꯐꯝꯁꯨ ꯂꯩꯔꯝꯒꯗ꯭ꯔꯥ ꯈꯪꯗꯦ ꯑꯩꯈꯣꯏꯅ ꯆꯠꯄꯗꯨꯣ ꯃꯤꯒꯤ ꯑꯣꯏꯅ ꯂꯧꯈꯤꯕ ꯃꯥꯜꯂꯦ ꯑꯅ ꯌꯥꯝ ꯀꯨꯏꯁꯤꯜꯂꯛꯑꯦ ꯑꯗ ꯀꯥꯎꯁꯤꯜꯂꯛꯑꯦ ꯈꯔꯗꯤ ꯅꯨꯡꯗꯤ ꯅꯨꯡꯉꯥꯏꯅꯤ ꯎꯝ ꯀꯣꯏꯕꯁꯤꯁꯨ ꯃꯔꯛ ꯃꯔꯛꯇ ꯑꯩꯈꯣꯏꯒꯤ ꯊꯕꯛ ꯏꯪꯈꯥꯡ ꯑꯗꯒꯤ ꯌꯨꯝꯒꯤ ꯑꯃ ꯑꯃꯁꯨꯡꯨꯝ ꯇꯧꯔꯒ ꯃꯤ ꯑꯌꯥꯝꯕ ꯂꯩꯅꯕꯅꯤꯅꯅꯦ ꯃꯔꯛ ꯃꯔꯛꯇ ꯋꯥꯈꯜꯁꯦ ꯃꯥꯏꯟꯁꯦ ꯔꯤꯐ꯭ꯔꯦꯁ ꯇꯧꯅꯅꯕ ꯍꯥꯏꯇꯥꯔꯦꯅꯦ ꯈꯔ ꯑꯣꯊꯣꯛ ꯄꯁꯤ ꯇ ꯑꯣꯏ ꯑꯗꯨꯅ ꯃꯁꯤ ꯐꯩꯌꯦꯅ ꯈꯜꯂꯤ
ꯑꯗꯨꯅꯦ ꯑꯗꯨꯅꯦ ꯁꯨꯝ ꯊꯕꯛ ꯇ ꯁꯨꯝ ꯀꯩꯅꯣ ꯇꯧꯕ ꯀꯩꯅꯣ ꯇꯧ ꯑꯣ ꯀꯩꯅꯣ ꯇꯧꯕꯗꯨ ꯀꯩꯅꯣ ꯇꯧꯔꯦ ꯃꯥꯏꯟꯁꯦ ꯐ꯭ꯔꯦꯁ ꯑꯣꯏꯅꯕꯀꯣ ꯈꯤꯇꯪ ꯋꯥꯈꯜꯁꯦ ꯈꯔ ꯀꯩꯅꯣ ꯇꯧꯅꯅꯕ ꯑꯗꯨꯒꯨꯝꯕꯁꯨ ꯈꯔ ꯆꯠꯊꯣꯛꯇꯕ ꯌꯥꯕ ꯅꯠꯇꯦꯕ
ꯌꯥꯄꯠꯇ ꯌꯥꯄꯠꯇ ꯎꯝ
ꯑꯗ ꯑꯗꯨꯗꯤ ꯅꯣꯏ ꯖꯔꯅꯤꯗꯨꯗꯤ ꯑꯗꯨꯝ ꯅꯨꯡꯉꯥꯏꯔꯛꯈꯤꯕ ꯅꯠꯇ꯭ꯔꯣ
ꯌꯥꯝ ꯅꯨꯡꯉꯥꯏꯈꯤ ꯑꯩꯈꯣꯏꯒꯤ ꯑꯗꯨ ꯃꯣꯏꯒꯤ ꯌꯥꯝ ꯐꯖꯕ ꯍꯥꯏꯇꯥꯔꯦ ꯅꯣꯡꯉꯥꯜꯂꯛ ꯑꯗꯨꯁꯨ ꯑꯌꯨꯛꯀꯤꯁꯦ ꯑꯩꯈꯣꯏꯒꯤ ꯕ꯭ꯔꯦꯛꯐꯥꯁꯀꯤ ꯌꯦꯔꯨꯝꯕꯨ ꯑꯣꯏꯔꯦ ꯃꯤꯒꯤ ꯃꯒꯤꯕꯣ ꯍꯥꯏꯇꯥꯔꯦꯅꯦ ꯈꯔ ꯃꯣꯏꯅ ꯉꯝꯖꯕ ꯈꯔꯗꯤ ꯑꯗꯨꯝ ꯄꯤꯑ ꯃꯣꯏꯒꯤ ꯁꯥꯔꯚꯤꯁꯁꯨ ꯑꯗꯨꯝ ꯐꯖꯩ ꯍꯥꯏꯇꯥꯔꯦ
ꯑꯣ ꯑ ꯎꯝ
ꯈꯜꯂꯨꯕꯅ ꯑꯗꯒꯤ ꯑꯩꯈꯣꯏꯒꯤ ꯂꯣꯛꯇꯥꯛ ꯃꯌꯥꯏꯗꯒꯨꯝꯕ ꯏꯁꯤꯡ ꯃꯊꯛꯁꯤꯗ ꯂꯩ ꯔꯕꯅꯤꯅ ꯃꯥꯒꯤ ꯑꯩꯈꯣꯏꯒꯤ ꯋꯥꯁꯔꯨꯝꯒꯤ ꯐꯠꯇ ꯍꯥꯎꯗꯤꯁꯤꯡ ꯑꯃ ꯑꯃ ꯂꯣꯀꯇꯥꯛꯇ ꯂꯣꯏꯅ ꯊꯥꯗ ꯔ ꯑꯗꯩꯗꯤ ꯂꯝ ꯀꯣꯏꯕ ꯃꯤꯁꯤꯡꯅ ꯃꯣꯠꯁꯤꯜꯂꯝꯒꯗ꯭ꯔꯥ ꯍꯥꯏꯕꯒꯤ ꯁꯨꯝ ꯈꯟꯕꯗ ꯈꯔꯗꯤ ꯑꯗꯨꯝ ꯂꯩꯈꯤꯑꯕ ꯑꯗꯨꯕꯨ ꯃꯣꯏ ꯐꯖꯅ ꯈꯔ ꯑꯩꯈꯣꯏ ꯃꯦꯅꯦꯖ ꯇꯧꯋꯤ ꯃꯣꯏ ꯁꯦꯞꯇꯤ ꯇꯦꯡꯀ ꯐ꯭ꯂꯣꯇꯤꯡ ꯁꯦꯞꯇꯤ ꯇꯦꯡ ꯍꯥꯞꯄꯤ꯫ ꯑꯗꯒꯤ ꯗꯁꯕꯤꯟ ꯐꯖꯅ ꯊꯝꯃꯤ ꯑꯗꯒꯤ ꯃꯇꯝ ꯃꯣꯏꯒꯤ ꯀꯩꯅꯣ ꯇꯧꯕ ꯃꯥꯜꯂꯦ ꯑ ꯑꯦꯁꯣꯁꯤꯌꯦꯁꯟ ꯍꯥꯏꯒꯗ꯭ꯔꯥ ꯃꯣꯏꯁꯨ ꯂꯩꯕ ꯃꯥꯜꯂꯤ ꯑꯗꯨꯅ ꯅꯨꯡꯗꯥꯡ ꯇꯨꯝ ꯊꯦꯡꯖꯤꯜꯂꯛꯄꯗ ꯆꯦꯛ ꯂꯥꯛꯑꯦꯕ꯫ ꯃꯌꯥꯝ ꯑꯟꯇꯔꯇꯦꯟ ꯁꯨꯝ ꯑꯣꯏ ꯎꯝ ꯍꯣ ꯍꯣ ꯍꯣ ꯍꯣ ꯍꯣꯏ ꯫
ꯂꯥꯡꯕ ꯈꯣꯠꯄ ꯇꯧꯒꯗ꯭ꯔꯥꯅ
ꯃꯥꯅꯦ ꯃꯥꯅꯦ ꯑꯗꯨꯒꯤ ꯁꯨꯝ ꯁꯦꯛ ꯂꯥꯛꯑꯦꯗꯅ ꯑꯗꯨꯝ ꯁꯦꯐ ꯑꯣꯏ ꯍꯥꯏꯇꯥꯔꯦ ꯑꯩꯈꯣꯏꯅ ꯁꯨꯝ ꯆꯠꯄꯗ ꯌꯥꯝꯅ ꯁꯦꯐ ꯑꯣꯏꯗꯕ ꯖꯒꯥ ꯍꯥꯏꯇꯥꯔꯦ ꯑꯗꯨꯝꯕꯗꯤ ꯑꯣꯏꯗ꯭ꯔꯦ꯫ ꯑꯗꯨꯅ ꯐꯦꯃꯤꯂꯤ ꯄꯨꯕ ꯄ꯭ꯔꯣꯕ꯭ꯂꯦꯝ ꯂꯩꯗꯧ ꯃꯥꯟꯗꯦ꯫ ꯏ ꯏꯃꯥꯟꯅꯕ ꯀꯣꯏꯄ ꯈꯣꯠ ꯄ ꯗꯤ ꯄ꯭ꯔꯣꯕ꯭ꯂꯦꯝ ꯂꯩꯇ꯭ꯔꯦ ꯑꯩꯈꯣꯏ ꯆꯠꯂꯨꯔꯕꯅꯤꯅ꯫
ꯑꯗꯨꯅ ꯀꯣꯏꯊꯣꯛꯑꯣ ꯏꯌꯥꯝꯕ ꯍꯣꯢꯁꯨ ꯅꯨꯡꯉꯥꯏꯕꯅꯤ ꯑꯗꯨꯝ ꯃꯔꯛ ꯃꯔꯛꯇ ꯑ ꯁꯨꯝ ꯅꯨꯡꯉꯥꯏꯊꯣꯛꯄꯁꯨ ꯗꯔꯀꯥꯔꯅꯤ꯫ ꯉꯍꯥꯛ ꯋꯥꯈꯜꯁꯦ ꯌꯥꯡꯊꯣꯛꯄꯁꯨ
ꯍꯣꯏ ꯍꯣꯏ
ꯎꯝ
ꯑꯗꯨꯒꯤ ꯀꯩꯅꯣꯗ ꯍꯧꯖꯤꯛꯇꯤ ꯉꯥ ꯆꯥꯛꯁꯨ ꯃꯔꯥꯡ ꯀꯥꯏꯔꯝꯃꯅꯤ꯫ ꯀꯩꯅꯣ ꯇꯧꯕ ꯃꯇꯝꯅꯤꯅ ꯅꯣꯡꯖꯨ ꯄꯟꯊꯥ ꯃꯇꯝꯅꯤꯅꯀꯣ ꯑꯩꯈꯣꯏꯅ ꯉꯥ ꯆꯥꯛ ꯆꯥꯅꯤꯡꯕ ꯈꯣꯠꯅꯤꯡꯕ ꯑꯗꯒꯤ ꯂꯩꯅꯤꯡꯕꯗꯣ ꯑꯗꯨꯝ ꯑꯥ ꯃꯥꯔꯀꯦꯇꯤꯡ ꯑꯗꯨꯝ ꯇꯧꯕ ꯌꯥꯔꯅꯦꯕ ꯃꯐꯝꯗꯨꯗꯀꯣ ꯎꯝ
ꯃꯊꯛꯇ ꯒꯥꯔꯤ ꯄꯥꯔꯀꯤꯡ ꯀꯩꯀꯥ ꯑꯗꯨꯝ ꯂꯩꯕꯅꯦ꯫
ꯑ
ꯎꯝ
ꯑꯗꯣ ꯀꯩꯅꯣ ꯁꯦꯟꯗ꯭ꯔꯥꯔꯣꯝꯗꯒꯤ ꯆꯪꯕꯗꯤ ꯀꯃꯥꯏ ꯀꯃꯥꯏꯅ ꯇꯧꯏ ꯑꯗꯣ ꯁꯦꯟꯗ꯭ꯔꯥ ꯑꯗꯨꯋꯥꯏꯗꯨꯁꯨ ꯑꯗꯨꯝ ꯑ ꯐ꯭ꯂꯣꯇꯤꯡꯗꯣ ꯑꯗꯨꯝ ꯂꯩꯕ꯭ꯔꯑꯣ ꯐ꯭ꯂꯣꯇꯤꯡ ꯍꯠꯇꯣ ꯑꯗꯨꯝ ꯀꯃꯥꯏ ꯇꯧꯋꯦ꯫
ꯑꯗꯥꯏꯗꯗꯤ ꯂꯩꯕ ꯏꯊꯦꯡ ꯊꯦꯡꯅꯔꯝꯗꯦ ꯑꯗꯣ ꯍꯧꯖꯤꯛꯀꯥꯟꯁꯤ ꯂꯩꯔꯕ꯭ꯔꯗꯤ ꯈꯪꯗ꯭ꯔꯦ꯫ ꯑꯩꯈꯣꯏꯒꯤ ꯅꯨꯡꯉꯥꯏꯔꯤꯁꯦ ꯂꯣꯛꯇꯥꯛꯀꯤ ꯍꯠꯁꯦ ꯆꯠꯄꯒꯤ ꯖꯔꯅꯤꯁꯦ ꯅꯨꯡꯉꯥꯏꯔꯤꯁꯦ ꯑꯩꯈꯣꯏꯅ ꯂꯝꯕꯤꯗ ꯁꯦꯟꯗ꯭ꯔꯥꯒꯤ ꯇꯨꯔꯤꯁꯀꯤ ꯕꯌ꯭ꯨ ꯑꯃ ꯂꯩꯔꯦ ꯑꯗꯒꯤ ꯈꯤꯇꯪꯈꯛ ꯂꯤ ꯍꯥꯏꯔꯒꯁꯨ ꯀꯩꯕꯨꯜ ꯂꯝꯖꯥꯎ ꯅꯦꯁꯅꯦꯜ ꯄꯥꯛ ꯗ ꯆꯪꯉꯒ ꯉꯥꯏꯍꯥꯛ ꯌꯦꯡꯊꯣꯛꯎꯕꯒꯤ ꯈꯨꯗꯣꯡꯆꯥꯥꯕ ꯑꯗꯨꯝ ꯂꯩꯔꯦ ꯑꯗꯨꯃꯥꯏꯅ ꯃꯊꯪ ꯃꯊꯪ ꯃꯔꯤ ꯃꯔꯤ ꯂꯩꯔꯕꯅꯤꯅ ꯑꯗꯨꯝ ꯈꯔ ꯉꯟꯅ ꯑꯗꯨꯝ ꯆꯠꯂꯒ ꯃꯊꯪ ꯃꯊꯪ ꯑꯗꯨꯝ ꯌꯦꯡꯉꯒ ꯆꯠꯈꯤꯕꯒꯤ ꯈꯨ ꯗꯣꯡꯆꯥꯥꯕꯃ ꯂꯩꯔꯦ ꯍꯥꯏꯇꯥꯔꯦ ꯫
ꯍꯣꯍꯣꯏ ꯐꯔꯦ ꯐꯔꯦ ꯏꯌꯥꯝꯕ ꯅꯨꯡꯉꯥꯏ ꯁꯨꯃꯥꯏ ꯀꯨꯏꯅ ꯋꯥꯔꯤ ꯁꯥꯟꯅꯗꯅ ꯁꯥꯟꯅꯕ ꯁꯥꯟꯅꯕꯁꯦ꯫ ꯃꯔꯛ ꯃꯔꯛꯇ ꯑꯗꯨꯝ ꯐꯥꯎꯅꯁꯦ ꯎꯝ ꯍꯣꯏ ꯍꯣꯏ ꯑꯥ